ꯇꯔꯕ
ꯇꯌꯦꯦ ꯀꯩꯗꯧꯔꯤꯒꯦ
ꯑꯁ ꯇꯨꯝ ꯅꯤꯡꯉꯥꯏ ꯇꯧꯔ ꯂꯩꯌꯦ
ꯊꯧꯗ꯭ꯔꯤꯉꯩꯗ ꯍꯦꯟꯅ ꯎꯝ ꯅꯥꯛꯁꯜꯂꯛꯑꯦꯍꯦ
ꯎ ꯑꯗꯨꯗꯅꯦ
ꯑꯉꯥꯡ ꯂꯩꯕꯅꯤꯅ ꯀꯣ ꯇꯧꯕ ꯐꯪꯗꯦꯍꯦ
ꯍ ꯏꯕꯥꯅꯤ ꯏꯆꯦ ꯄꯥꯎ ꯍꯣꯠꯅꯁꯤ ꯍꯥꯏꯔꯒ ꯑꯗꯨꯝ ꯃꯇꯝ ꯂꯩꯇꯕꯒꯤꯀꯣ ꯑꯩ ꯑꯗꯨ ꯖꯣꯀꯥꯔꯠ ꯆꯠꯂꯤꯉꯩꯗꯒꯤ ꯃꯇꯝ ꯂꯩꯇ꯭ꯔꯦ ꯀꯣ ꯅꯪꯒ ꯄꯥꯎ ꯐꯥꯎꯥꯎ ꯐꯥꯎ ꯐꯥꯎꯅꯥ ꯐꯪꯗ꯭ꯔꯦ
ꯐꯪꯔꯤ
ꯀꯌꯥ ꯌꯦꯟꯁꯥꯡꯖꯔꯒꯦ
ꯑꯁ ꯏꯟꯥꯡ ꯆꯥꯗꯦ ꯊꯨꯝ ꯂꯩꯗꯕꯒꯤ ꯂꯩꯕ ꯇꯟꯕꯒꯦꯀꯣ
ꯍ
ꯂꯩ ꯂꯩꯕ ꯆꯠꯄꯠ ꯇꯟꯕ ꯑꯗꯨꯒꯤ ꯀꯩꯅꯣ ꯈꯤꯇꯪ ꯈꯤꯇꯪꯗꯤ ꯂꯩꯕ ꯊꯨꯝꯗꯣ ꯑꯗ ꯌꯦꯔꯨꯝ ꯉꯧꯔꯦ ꯑꯗꯨꯒ ꯉ ꯑꯌꯥꯏꯕꯗꯣ ꯑꯗꯣ ꯃꯩꯗ ꯀꯩꯅꯩꯅꯣ ꯇꯧꯔꯒ ꯆꯥꯔꯤ ꯆꯥꯕꯅꯦ
ꯑꯣ ꯍꯥꯎꯔꯦ ꯑꯗꯨꯗꯤ
ꯍꯪꯗꯦ ꯄꯥꯛꯕꯗꯤ ꯏ ꯐꯪꯦ ꯑꯗꯨꯣ
ꯍꯣꯏ
ꯉ ꯌꯥꯎꯗꯁ
ꯉꯁꯤꯗꯤꯀꯥꯏ ꯆꯠꯄ꯭ꯔꯥ ꯑꯗꯨꯝ ꯂꯩꯕ꯭ꯔꯥ ꯀꯣꯂꯦꯖ ꯆꯠꯄ꯭ꯔꯥ
ꯑ ꯇꯔꯦꯗ ꯉꯁꯤ
ꯇꯤꯟꯅꯦ ꯅꯣꯡꯗ ꯃꯁ ꯗꯅꯤꯀꯣ ꯑꯩꯗꯤ ꯑꯗꯨꯝ ꯀꯧꯔꯒ ꯂꯩꯔ
ꯌꯨꯅꯤꯚꯔꯁꯤꯇꯤ ꯍꯥꯏꯕ ꯏꯀꯥꯏꯍꯦ ꯑꯩꯈꯣꯏ ꯐꯥꯎ ꯀꯩꯅꯣ ꯑ ꯀꯩꯅꯣ ꯀ꯭ꯂꯥꯁ ꯀ꯭ꯂꯥꯁ ꯎꯝ ꯀ꯭ꯂꯥꯁ ꯆꯠꯀꯗ꯭ꯔꯣ ꯀ꯭ꯂꯥꯁ ꯀ꯭ꯂꯥꯁ ꯈꯛꯇ ꯍꯥꯏꯕꯒꯤꯀꯣ ꯀꯣꯂꯦꯖ ꯍꯥꯏꯕ ꯐꯥꯎꯗꯤ ꯀꯣꯂꯦꯖ ꯐꯥꯎꯗꯤꯀꯣ
ꯑ
ꯀꯩꯁꯨꯝ ꯇꯧꯗꯦꯕ ꯑꯗꯣ ꯌꯨꯅꯤꯚꯔꯁꯤꯇꯤ ꯍꯦꯛ ꯀꯥꯕ ꯀꯥꯔꯛꯄꯗ ꯌꯨꯅꯤꯚꯔꯁꯤꯇꯤ ꯍꯥꯏꯕꯁꯦ ꯀꯥꯔꯛꯄ ꯌꯨꯅꯤꯚꯔꯁꯤꯇꯤꯁꯨ ꯁꯥꯡꯉꯦꯗꯅ
ꯑꯦ ꯀꯦꯗꯧꯕꯩ ꯀꯥꯏꯕꯥ
ꯑꯗꯨꯒ ꯌꯨꯅꯤ ꯍꯥꯏꯅꯕꯁꯨ ꯌꯥꯝ ꯐꯥꯎꯕ ꯃꯥꯟꯕꯥ
ꯌꯥꯝ ꯍꯩꯕ ꯌꯥꯝ ꯍꯩꯕꯗꯣ ꯌꯥꯝ ꯍꯩꯕ ꯃꯥꯟꯕꯗꯣ ꯁꯔꯦꯗ ꯀꯥꯏꯔꯤꯒꯦ ꯌꯥꯝ ꯐꯩꯌꯦ ꯅꯪ ꯅꯪꯒꯤ ꯂꯥꯏꯔꯤꯛꯁꯨ ꯍꯩꯕꯅꯤ ꯑꯗꯨꯝ ꯍꯣꯏ ꯌꯥꯝꯥꯏ ꯄꯤ ꯑꯩꯆ ꯗꯤꯁꯨ ꯑꯗꯨꯝ ꯇꯧꯋꯣ
ꯈꯪꯗꯦ ꯄꯩꯁꯥ ꯌꯦꯡꯕ ꯇꯥꯔꯦꯗꯥ
ꯑꯁ ꯄꯩꯁꯥꯒꯤ ꯋꯥꯅꯗꯇ‌ꯦ ꯇꯧꯕ ꯇꯧꯅꯤꯡꯉꯅꯤꯅ ꯅꯣꯏ ꯅꯣꯏ ꯄꯄꯥ ꯈꯣꯏꯁꯨ ꯂꯩꯑꯅ ꯑꯗꯨꯝ
ꯍꯥꯏꯗꯤ ꯍꯥꯏꯌꯦ ꯑꯗꯨ ꯑꯣꯏꯔꯁꯨ ꯑꯁ ꯑꯇꯩꯁꯨ ꯎꯝ
ꯄꯤ ꯖꯤꯗꯤ ꯁꯦꯟꯁꯨ ꯇꯥꯜꯂꯒ ꯑꯥ ꯍꯣꯏ ꯍꯣꯏ ꯂꯩ ꯂꯩ
ꯌꯥꯏꯌꯦꯦ ꯑꯗꯣ ꯀꯩꯅꯣ ꯀ꯭ꯂꯤꯌꯥꯂꯤꯌꯥꯔ ꯇꯧꯕ ꯉꯝꯂꯣꯏꯗ꯭ꯔꯥ ꯁꯤꯅꯦ ꯑꯁ ꯌꯥꯝ ꯂꯨꯕ
ꯄꯁ ꯀꯩꯅꯣ ꯄꯩꯁꯥꯁꯨꯣ ꯇꯥꯜꯂꯒ ꯑꯗꯨꯝ ꯀꯩꯅꯣ ꯇꯧꯕ ꯃꯥꯜꯂꯦ
ꯎꯝ ꯇꯧꯕ ꯌꯥꯌꯦꯦ
ꯑꯗꯨꯝ ꯇꯧꯋꯣ ꯀꯩꯁꯨ ꯀꯥꯏꯗꯦꯅ
ꯃꯅꯤꯄꯨꯔꯗꯗꯤ ꯏꯁꯇꯄ ꯏꯁꯇꯄꯦꯟ ꯄꯤꯕ꯭ꯔꯥ ꯄꯤꯗꯕ꯭ꯔꯥ
ꯑꯣ ꯑꯣ ꯑꯩꯗꯤ ꯑꯥꯏꯗꯤꯌꯥ ꯂꯩ ꯇ꯭ꯔꯦ ꯑꯗꯨ ꯑꯗꯨꯒꯤꯗꯤ ꯄꯤ ꯑꯩꯆ ꯖꯤꯒꯤ ꯑꯥꯏꯗꯤꯌꯥꯗꯤ ꯂꯩꯇ꯭ꯔꯦ ꯅꯣꯏꯅ ꯈꯪꯉꯝꯅꯤ
ꯎꯝ ꯑꯩꯈꯣꯏ ꯈꯪꯕꯁꯨ ꯌꯥꯝ ꯍꯪꯕ ꯅꯠꯇꯦꯗ ꯌꯧꯗꯕꯅꯤꯅꯀꯣ ꯌꯧꯗ꯭ꯔꯤꯕꯅꯤꯅ ꯌꯧꯔꯀꯥꯟꯗ ꯑ ꯌꯦꯂ ꯀꯗꯅꯣꯏꯅ ꯈꯪꯕꯅꯦꯕ ꯑ ꯀꯩ ꯌꯦꯟꯁꯥꯡ ꯆꯥꯔꯒꯦ ꯅꯣꯏꯗꯤ
ꯈꯣꯏ ꯆꯤꯛꯟ ꯆꯥꯏ ꯈꯣꯏꯁꯨꯣ ꯕ꯭ꯔꯣꯏꯂꯔꯅꯤꯗ ꯂꯣꯀꯦꯜ ꯅꯠꯇꯦ ꯎ
ꯆꯥꯕ ꯐꯪꯉꯤꯗꯣ ꯌꯥꯝ ꯐꯔꯕꯅꯦ
ꯑ ꯃꯄꯥ ꯇꯣꯟꯅ ꯄꯨꯔꯛꯄꯅꯦ ꯉꯁꯥꯏ ꯕꯖꯥꯔ ꯆꯠꯈꯤꯕꯗꯣ
ꯎ ꯑꯦꯝ ꯊꯥꯏꯅꯦ ꯄꯔꯛ ꯂꯄ ꯂꯩ ꯃꯤ ꯂꯩꯕꯅꯤꯅ ꯂꯩꯔꯄ ꯃꯤ ꯂꯩꯕꯅꯤꯅ
ꯎ ꯌꯥꯝ ꯐꯔꯦ ꯍꯥꯎꯅ ꯁꯣꯏꯕꯨꯝ ꯍꯣꯏ ꯁꯣꯏꯕꯨꯝ ꯉꯁꯤ ꯆꯥꯕ ꯐꯪꯉꯦ ꯖꯣꯕ ꯀꯥꯔꯗ ꯑꯩ ꯖ ꯀꯥ ꯆꯠꯂꯦ ꯑꯩ ꯖꯨꯀꯥꯔ ꯆꯠꯄꯤꯒꯦ ꯅꯪ ꯅꯪꯒ ꯋꯥꯔꯤ ꯁꯥꯕ ꯁꯪꯗ꯭ꯔꯦ ꯀꯩꯅꯣꯗ ꯃꯔꯣꯝꯗ ꯇꯥꯏ
ꯑꯣ ꯍꯌꯦꯡꯁꯨ ꯆꯠꯇꯣꯏꯔꯣ
ꯍꯌꯦꯡꯁꯨ ꯆꯠꯀꯅꯤ ꯃꯟꯗꯦꯁꯨ ꯆꯠꯀꯅꯤ ꯇ꯭ꯋꯨꯁꯗꯦꯁꯨ ꯆꯠꯀꯅꯤ
ꯑꯣ ꯑꯆꯅ ꯐꯥꯔꯦꯗ ꯄꯩꯁꯥꯈꯤ ꯇꯪꯈꯤꯪ ꯑꯣꯏ ꯍꯥꯏꯦꯁꯨ ꯐꯪꯉꯦꯗꯅ
ꯑꯣ ꯑꯇꯩ ꯂꯧꯁꯨ ꯆꯠꯄ ꯍꯩꯇꯕꯅꯤꯅ ꯖꯣꯕ ꯀꯥꯔꯗ ꯑꯣꯏꯅꯔ ꯐꯔꯦ ꯑꯩꯒꯤꯗꯤ
ꯑꯦꯁ ꯆ ꯐꯥꯎ ꯌꯥꯝ ꯐꯥꯔꯒꯅꯤ ꯑꯉꯥꯡ ꯂꯩꯔꯤꯗꯨꯕꯨ ꯑꯦ ꯑꯁ ꯀꯩꯒꯤ ꯃꯨꯀꯣꯅꯅꯦ ꯇꯥꯥꯏꯅꯦ
ꯍꯥ
ꯀꯩ ꯃꯈꯣꯏꯅꯣ ꯇꯥꯏꯅꯦ ꯕꯤꯒꯤꯔ ꯀꯅꯣ
ꯏꯅꯥꯛꯁꯨ ꯂꯩꯕꯁꯦ ꯕꯣꯂꯨꯝꯁꯦ ꯈꯔ ꯀꯟꯕꯒꯤꯅꯦ
ꯑ
ꯃꯥꯅꯤꯀꯣ ꯄꯨꯂꯨꯝꯁꯦ ꯂꯩ ꯊꯠꯂꯣ ꯍꯥꯏꯔꯒ ꯀꯩꯅꯣ ꯕꯣꯂꯨꯝꯁꯦ ꯃꯥꯏꯅꯥꯁ ꯆꯠꯂꯣ ꯍꯥꯏꯔꯒ ꯑꯗꯨꯝ ꯄ꯭ꯂꯥꯁꯇ ꯀꯜꯂꯒ ꯂꯩꯌꯦꯕ
ꯏꯆꯥ ꯅꯨꯨꯄꯤꯒꯤ ꯑꯦꯁꯦ ꯗꯥꯏꯄꯔꯁ ꯂꯩꯅꯕ ꯄꯩꯁꯥ ꯂꯩꯕ꯭ꯔꯣ
ꯂꯥꯏꯇ꯭ꯔꯦꯗ ꯑꯩ ꯑꯩꯗꯤ ꯁꯦ ꯑꯩꯗꯤ ꯁ‌ꯦ ꯇꯥꯟꯗ ꯃꯅꯤ ꯅꯂ ꯏꯇ꯭ꯔꯦꯗ ꯊꯕꯥꯛ ꯇꯧꯑꯣ ꯑꯩꯣꯏ ꯉꯏꯕꯤ
ꯂꯩ ꯗꯀꯅꯤꯗ ꯍꯧꯖꯤꯛꯇꯀꯤꯤ
ꯖꯣꯕ ꯀꯥꯔꯠꯒꯤꯗꯣ ꯐꯪꯉꯅꯤ ꯑꯣ ꯗꯀꯥꯟꯒꯤꯗꯣ ꯐꯒ ꯂꯩꯒꯅꯤꯗ
ꯎꯝ ꯑꯗꯨꯗꯅꯦ ꯑꯩꯅꯦ ꯁꯣꯏꯕꯨꯝ ꯌꯥꯝ ꯆꯥꯅꯤꯡꯉꯦꯗ
ꯑꯣ ꯁꯣꯏꯕꯨꯝꯁꯤ ꯊꯣꯛꯈ꯭ꯔꯦꯀꯣ ꯑꯩ ꯑꯩ ꯈꯪꯗꯦ ꯅꯣꯡꯃ ꯊꯤꯕ ꯆꯠꯈ꯭ꯔꯁꯤꯔꯥ ꯈꯪꯗꯦ ꯆꯥꯅꯤꯡꯉꯤꯍꯣ ꯑꯩꯁꯨ
ꯎꯝ
ꯑꯦ ꯉꯁꯤ ꯄꯤꯕꯅꯦꯆ ꯏꯆꯦ ꯏꯆꯦꯈꯣꯏꯅ ꯑꯃ ꯄꯤꯕꯅꯦ ꯍꯣꯏ
ꯑꯣ ꯑꯣ ꯑꯗꯨꯗꯣ ꯆꯥꯔꯣ ꯍꯌꯦꯡ
ꯑꯥ ꯍꯌꯦꯡ ꯆꯥꯗꯣꯏꯅꯦ ꯃꯦꯠꯂꯒ ꯃꯣꯔꯅꯤꯡꯗ ꯆꯥꯔꯒꯦꯥ ꯑꯩꯣꯏ ꯑꯩꯈꯣꯏꯗ ꯂꯥꯛꯑꯣ ꯆꯥꯅꯤꯡꯉꯥꯏ
ꯑꯁ ꯂꯥꯛꯀꯦ ꯂꯥꯛꯀꯦ ꯑꯩ ꯒꯥꯔꯤ ꯀꯩꯅꯣ ꯈꯔ ꯀꯟꯕ ꯅꯣꯡꯃꯩꯒꯤ ꯃꯔꯨ ꯆꯪ ꯑꯪ ꯆꯪꯉꯣꯏꯗꯕ ꯑ ꯑ ꯑꯗꯨꯗ ꯂꯥꯛꯀꯦ ꯗꯣꯛ ꯇꯥꯔꯒꯤ ꯆꯨꯝ ꯇꯤꯀꯦ ꯃꯃꯥ ꯇꯥꯥꯉꯅꯦ
ꯍ ꯑꯁ ꯑꯩꯈꯣꯏ ꯂꯥꯏꯔꯕꯅꯤꯅꯀꯣ ꯍꯦꯂꯤꯀꯣꯞꯇꯔꯁꯨ ꯐꯪꯉꯔꯣꯏ
ꯍꯌꯦꯡ ꯋꯥꯏ ꯍꯌꯦꯡꯋꯥꯏ ꯄ꯭ꯔꯣꯐꯦꯁꯔ ꯑꯣꯏꯔꯀꯥꯟꯗ ꯍꯦꯛ
ꯑ ꯍꯣꯏ ꯄꯐꯁ ꯑꯣꯏꯔ ꯀꯥꯖ ꯀꯣ ꯍꯦꯜ ꯈꯤꯂꯣꯛꯄꯇꯔ ꯅꯠꯇꯦ ꯀꯩꯅꯣꯁꯨ ꯄ꯭ꯂꯦꯟꯁꯨꯨ ꯀꯒꯦ
ꯎꯝ ꯂꯣꯏ ꯑꯁ ꯇꯣꯡꯕ ꯇꯣꯡꯕ ꯅꯠꯇꯕ ꯑꯦ ꯇꯣꯡꯕ ꯈꯛꯇ ꯅꯠꯇꯕ ꯑꯗꯨꯅ ꯑꯁ ꯀꯩꯅꯣ ꯂꯩ ꯐꯥꯎ ꯂꯩꯒꯅꯤ ꯊꯣꯛꯇꯦꯅꯦ
ꯊꯧꯇꯣꯔ ꯉꯥꯛꯇ ꯏꯕꯥꯅꯤꯁꯦ ꯊꯣꯛꯇꯕ ꯉꯥꯛꯇ ꯑꯣꯏꯕꯒꯤ ꯀꯣ ꯑꯗꯨꯝ ꯃ ꯉꯕꯨ ꯅꯨꯡꯉꯥꯏꯕ ꯅꯪꯗꯤ ꯅꯪꯗꯤ ꯅꯪꯗꯤ ꯑꯗꯨꯝ ꯊꯣꯛꯑꯦꯗ ꯑꯩꯗꯤ ꯊꯣꯛꯇꯕꯅꯤꯗ
ꯑꯩꯁꯨ ꯊꯣꯛꯇꯦꯍꯦ
ꯃꯥꯡꯅꯤꯒꯦ ꯄꯅꯤꯗ
ꯎꯝ ꯑꯗꯅꯦꯁ ꯑꯩꯈꯣꯏ ꯎ ꯀ꯭ꯂꯥꯁ ꯆꯠꯄꯁꯨ ꯀ꯭ꯂꯥꯁꯇꯁꯨ ꯑꯣꯖꯥꯁꯤꯡꯅ ꯏꯪꯂꯤꯁ ꯈꯛꯇꯗ ꯇꯥꯛꯄꯗꯨ ꯇꯥꯛꯄꯒꯤꯀꯣ
ꯎꯝ
ꯑꯗꯨꯒꯤ ꯉꯥꯡꯗꯦꯕ ꯍꯥꯏꯔꯗꯤ ꯑꯩꯈꯣꯏꯁꯨ
ꯅꯪ ꯄꯨꯡ ꯀꯌꯥꯗ ꯆꯠꯇꯣꯏꯅꯣ ꯀ꯭ꯂꯥꯁꯗꯤ ꯍꯌꯦꯡꯗꯤ
ꯍꯟꯗꯛꯇꯤ ꯀ꯭ꯂꯥꯁ ꯂꯣꯏꯔꯦ ꯑꯗꯣ ꯑ ꯍꯥꯟꯅ ꯇꯧꯕꯗꯤ ꯄꯨꯡ ꯃꯥꯄꯜꯗꯒꯤ ꯄꯨꯡ ꯑꯅꯤ ꯃꯈꯥꯏ ꯐꯥꯎꯅꯦꯕ
ꯑꯣ ꯌꯥꯝ ꯀꯨꯏꯅ ꯀꯨꯏꯅ ꯂꯧꯅ
ꯑꯥ ꯀꯣꯏꯌꯦ ꯀꯨꯏꯔꯁꯨ ꯎꯄꯥꯏ ꯂꯩꯇꯦꯗ ꯄꯨꯡ ꯑꯃ ꯑꯃ ꯀ꯭ꯂꯥꯁ ꯑꯃꯁꯦ ꯄꯨꯡ ꯑꯃ ꯑꯃ ꯂꯧꯕꯒꯤꯦ
ꯑꯣ ꯑꯣ ꯑꯣ ꯌꯥꯃꯤ ꯍꯦ
ꯎꯝ ꯑꯗꯨ ꯐꯥꯎ ꯄꯦꯟꯗ꯭ꯔꯤꯕꯅꯦꯕ ꯑꯣꯥ ꯁꯤꯡ ꯄꯨꯡ ꯑꯃ
ꯑꯁ ꯑꯩꯈꯣꯏꯗꯤ ꯀ꯭ꯂꯥꯁ ꯑꯩꯕꯨ ꯀ꯭ꯂꯥꯁ ꯇꯧ ꯍꯥꯏꯔꯗꯤ ꯑꯩꯗꯤ ꯑꯦ ꯑꯩꯕꯨ ꯏꯁꯇꯨꯗꯦꯟ ꯇꯧ ꯍꯥꯏꯗꯅ ꯑꯩꯗꯤ ꯑꯗꯨꯝ ꯀ꯭ꯂꯥꯁ ꯕꯪ ꯄꯪ ꯇꯧꯔꯒ ꯂꯩꯔꯕꯝꯅꯤꯅ ꯑꯩꯗꯤ ꯃꯥꯁꯇꯔ ꯑꯣꯏꯔꯁꯨ ꯅꯣꯏꯗꯤ ꯈꯔ ꯑꯣꯕꯤꯗꯦꯟ ꯑꯣꯏꯕ ꯃꯥꯜꯂꯦ ꯑ ꯐ ꯐꯌꯦ ꯐꯩꯌꯦꯦ ꯑꯗꯨꯝ ꯐꯖꯅ ꯇꯧꯋ
ꯁ ꯑꯇꯦꯟꯗꯦꯟꯁ ꯂꯔꯁꯨ ꯑꯗꯨꯝ ꯀ꯭ꯂꯥꯁ ꯆꯠꯇꯕꯁꯨ ꯂꯩꯗ ꯑꯗꯨꯝ
ꯎꯝ ꯔꯤꯒ꯭ꯔꯦꯠ ꯆꯠꯇꯅꯤꯡꯉꯥꯏ ꯀꯣ ꯆꯥꯅ ꯂꯥꯏꯔꯤꯛ ꯇꯝꯃꯨ
ꯄ ꯇꯁ ꯇ ꯇꯔ ꯄꯥꯕꯁꯦ ꯁꯟꯗꯛ ꯂꯥꯏꯔꯤꯛ ꯄꯥꯕꯁꯦ ꯇꯣꯛꯑꯦꯅꯦ ꯍꯥꯏꯔꯗꯤ ꯅꯍꯥꯟꯋꯥꯏ ꯅꯍꯥꯟꯋꯥꯏꯒꯤ ꯎꯝ ꯎ ꯒꯨꯝꯅ ꯇꯧꯗ꯭ꯔꯤꯅꯦ ꯐꯥꯡꯗꯔꯦꯅꯦ ꯍꯩ ꯁꯀꯨꯜ ꯀꯥꯔꯤꯉꯩ ꯒꯨꯝꯅ ꯆꯪꯗ꯭ꯔꯦꯕ
ꯍꯣꯏ ꯀꯣꯛꯁꯦ ꯌꯥꯗ꯭ꯔꯦꯕ ꯑꯩꯁꯨ ꯑꯩꯁꯨ ꯑꯩꯁꯨꯅꯦ ꯑꯁ ꯀꯣꯛꯁꯦ ꯌꯥꯗꯦ ꯌꯥꯝ ꯀꯥꯎꯁꯨ ꯀꯥꯎꯒꯟꯕꯀꯣ ꯑꯩꯗꯤꯀꯣ ꯀꯩꯅꯣ ꯑꯁ ꯑꯉꯥꯡ ꯑꯃꯨꯛ ꯂꯩꯔꯒꯀꯣ ꯑꯉꯥꯡꯃꯨꯛ ꯂꯩꯔꯒ ꯌꯥꯝꯁꯨ ꯀꯥꯎꯒꯟꯕꯅꯦꯀꯣ ꯑꯁ ꯂꯣꯏ ꯑꯩꯕꯨꯀꯣ ꯕꯨꯂꯣꯡꯄꯩ ꯕꯨꯂꯣꯡꯄꯩ ꯍꯥꯏꯕꯅꯦ ꯃꯤꯁꯤꯡꯅ ꯀꯩ ꯑꯩ ꯌꯥꯝ ꯀꯥꯎꯒꯟꯕꯒꯤꯀꯣ
ꯉꯥꯡ ꯄꯨꯅ ꯄꯨꯅ ꯑꯁ ꯑꯉꯥꯡ ꯀꯥꯏ ꯊꯧꯒꯥꯏꯖꯈꯦ ꯍ ꯊꯤꯅꯤ ꯍꯥꯏ ꯑ ꯑꯉꯥꯡ ꯑꯩ ꯍꯧꯖꯤꯛ ꯈꯛꯇ ꯄꯝꯈꯤꯗꯏꯅ ꯀꯥꯏ ꯊꯅꯦ
ꯑꯩꯅꯦ ꯑꯗꯨꯃꯥꯏꯅ ꯊꯤꯒꯗꯕ ꯅꯨꯄꯤꯗꯣ ꯑꯩꯅꯦ ꯑꯁ ꯌꯥꯝꯃ ꯋꯥꯏꯗ ꯀꯥꯎ ꯀꯟꯕꯁꯦ ꯑꯁ ꯌꯥꯝꯏꯗ
ꯑꯁ ꯑꯗꯨꯅꯦ ꯑꯩꯁꯨ ꯀꯥꯎꯒꯜꯂꯦ ꯇꯥꯏꯗꯒꯤ ꯐꯔꯦ ꯐꯔꯦꯠꯇ ꯃꯪ ꯐꯔ ꯆꯁꯦꯀꯣ ꯍꯌꯦꯡ ꯑꯃꯨꯛ ꯇꯧꯁꯦ ꯍꯌꯦꯡ ꯑꯃꯨꯛ ꯇꯧꯁꯦ ꯎꯝ ꯁꯟꯗꯦꯗꯁꯨ ꯎꯝ ꯐꯔꯦ
ꯑꯗꯨ